ꯋꯥ
ꯇꯥꯏ ꯇꯥꯏ ꯑ ꯚꯥꯏ ꯀꯩꯅꯣ ꯑꯦꯛꯖꯥꯝꯒꯤ ꯍꯧꯖꯤꯛ ꯃꯅꯤꯄꯨꯔꯒꯤ ꯑꯦꯛꯖꯥꯝꯒꯤ ꯃꯌꯥꯝ ꯂꯥꯛꯑꯦꯅꯦ ꯅꯧ ꯅꯣꯕ
ꯀꯩ ꯀꯩ ꯀꯧꯔꯒꯦ ꯍꯥꯏꯁꯦ
ꯍꯣꯔꯇꯤꯀꯜꯆꯔꯒꯤꯒ ꯀꯧꯔꯛꯄꯗꯣ ꯅꯪ ꯇꯥꯔꯕ
ꯍꯣꯔꯇꯤꯀꯜꯆꯔꯒꯤꯗꯣ ꯃꯇꯝ ꯈꯔꯗꯪꯒꯤꯅꯦ ꯍꯥꯏꯒꯨꯝ ꯇꯧꯋꯤꯅꯦ ꯅꯣꯏ ꯊꯥꯖꯟꯗꯠꯇꯣꯏꯔꯣ
ꯍꯖꯤꯟꯗꯣꯏꯅꯦ ꯍꯥꯏꯗꯤ ꯀꯟꯇ꯭ꯔꯦꯛꯀꯤꯅꯦ ꯍꯥꯏꯔꯕ
ꯍꯣꯏ ꯍꯣꯏ ꯃꯇꯝ ꯈꯔꯗꯪꯒꯤꯅꯦꯕ ꯑꯗꯨ ꯆꯪꯕꯨ ꯆꯪꯈ꯭ꯔꯒꯗꯤ ꯑꯗꯨꯝ ꯀꯩꯅꯣ ꯇꯧꯕꯗꯤ ꯌꯥꯏꯗ ꯑꯗꯨꯒꯤꯕꯨꯗꯤ ꯑꯗꯣ ꯃꯣꯏ ꯀꯩꯅꯣ ꯇꯧꯕ꯭ꯔꯣ ꯑꯩꯈꯣꯏꯒꯤ ꯀꯩꯅꯣ ꯐꯣꯝ ꯑꯦꯛꯆꯦꯟꯖ ꯂꯧꯕꯗꯣ ꯂꯧꯅꯗꯣꯏꯔꯣ
ꯂꯧꯅꯗꯣꯏꯅꯦ ꯑꯦꯛꯆꯦꯟꯁ ꯂꯧꯔꯒꯅꯦ ꯀꯩꯅꯣꯗ ꯑꯣꯐꯂꯥꯏꯟꯗ ꯊꯥꯖꯤꯟꯗꯣꯏꯅꯦ ꯀꯩꯅꯣꯗ ꯍꯣꯔꯤꯀꯣꯆꯔ ꯗꯤꯄꯥꯔꯃꯦꯟ ꯑꯦꯜꯖꯤ ꯁꯤ ꯀ ꯍ ꯍ ꯍꯣꯏ ꯀ꯭ꯂꯕꯀꯤꯤ ꯊꯥꯕꯣꯅꯦ
ꯑꯄ ꯀꯩ ꯀꯩ ꯑꯇꯣꯞꯄꯗꯤ ꯀꯩ ꯀꯩ ꯀꯧꯔꯤꯒꯦ ꯍꯣꯔꯇꯤꯀꯜꯆꯔꯒꯤ ꯅꯠꯇꯕ
ꯑ ꯑꯇꯣꯞꯄꯁꯦ ꯑꯇꯣꯞꯄꯗꯤ ꯍꯧꯖꯤꯛꯀꯤ ꯑꯣꯏꯅꯗꯤ ꯀꯧꯗꯕ ꯃꯥꯜꯂꯦ ꯃꯅꯤꯄꯨꯔꯒꯤ ꯑꯣꯏꯅꯀꯣ ꯑꯩꯈꯣꯏꯒꯤ ꯀꯩꯅꯣ ꯃꯌꯥꯝꯗꯤ ꯂꯥꯛꯇꯣꯔꯦꯅ ꯑꯩꯈꯣꯏꯒꯤ ꯑꯩꯈꯣꯏꯒꯤ ꯁꯦꯟꯇꯔꯒꯤ ꯁꯦꯟꯇ꯭ꯔꯦꯜꯒꯤ ꯑꯣꯏꯅ ꯑꯦꯛꯖꯥꯝ ꯃꯌꯥꯝꯗꯤ ꯄꯔꯦꯡꯗ ꯂꯥꯛꯇ꯭ꯔꯣꯅꯦ ꯍꯧꯖꯤꯛꯁꯦ
ꯍꯣꯏ ꯁꯦꯟꯇ꯭ꯔꯦꯜꯒꯤꯕꯨꯗꯤ ꯂꯥꯛꯑꯅꯤ ꯑꯗꯣ ꯅꯪ ꯀꯩꯅꯣꯗꯤ ꯊ ꯐꯠꯆꯜꯂꯝꯃꯔꯣꯏꯅꯦ ꯁꯤꯁꯤ ꯍꯧꯒꯤꯗꯤ
ꯁꯤꯁꯤ ꯑꯩꯒꯤ ꯊꯥꯖꯤꯟꯗ꯭ꯔꯤꯌꯦ ꯑꯗꯨꯝ ꯊꯥꯖꯤꯟꯁꯤꯗꯅ
ꯃꯇꯝ ꯂꯣꯏꯔꯦ ꯃꯁꯤꯅ
ꯁ꯭ꯁꯂꯤꯨ ꯄꯦ ꯀꯥꯏꯖ
ꯃꯇꯝ ꯂꯣꯏꯔꯦ ꯉꯁꯤꯅ ꯗꯦꯠ ꯇ꯭ꯋꯦꯟꯇꯤ ꯇꯨꯗ ꯑꯣꯏꯔꯕꯅꯤꯌꯦ ꯉꯁꯤ ꯇꯥꯡ ꯀꯨꯟꯅꯤꯊꯣꯏꯅꯦ
ꯀꯩꯅꯣꯅꯦ ꯍꯥꯏꯖꯕꯣ
ꯁꯤꯅ ꯃꯇꯝ ꯂꯣꯏꯔꯝꯃꯅꯤꯌꯦ ꯉꯁꯤ ꯇꯥꯡ ꯀꯨꯟꯅꯤꯊꯣꯏꯔ ꯀꯨꯟꯍꯨꯝꯗꯣꯏꯔ ꯑꯃꯨꯛ ꯑꯣꯏꯕꯅꯦ ꯍꯌꯦꯌꯦꯡ ꯑꯣꯏꯔꯝꯕꯁꯨ ꯌꯥꯏ ꯑꯩ ꯑꯩ ꯊꯥꯖꯤꯟꯈ꯭ꯔꯦ ꯃꯣꯏ ꯊꯥꯖꯤꯟꯕꯗꯣ ꯍꯟꯗꯛꯇꯤ ꯈꯔ ꯀꯩꯅꯣ ꯇꯧꯋꯦꯕ ꯆꯌꯦꯠꯅꯩꯌꯦꯕꯣ
ꯑꯣ ꯅꯪ ꯅꯪ ꯍꯥꯏꯕꯗꯣ ꯂꯁꯇꯦ ꯑꯣ ꯑꯩ ꯑꯝꯇꯇꯩ ꯑꯩꯁꯨ ꯑꯝ ꯊꯥꯖꯤꯜꯍꯗ ꯌꯥꯔꯗꯣꯏꯅꯦ ꯑꯗꯨꯗꯤ ꯀꯥꯏꯗꯅꯣꯗ
ꯊꯥꯖꯤꯜꯂꯨ ꯊꯥꯖꯤꯜꯂꯨ ꯃꯇꯝ ꯃꯣꯏꯁꯤ ꯍꯌꯦꯡꯒꯩ ꯍꯌꯦꯡ ꯑꯌꯨꯛ ꯉꯟ ꯅꯪ ꯊꯥꯟꯒꯦ ꯍꯥꯏꯇꯥꯔꯒꯗꯤ ꯑꯌꯨ ꯉꯟ ꯊꯥꯖꯤꯟꯂꯨ ꯅꯠꯇꯗꯤ ꯃꯣꯏꯒꯤ ꯖꯥꯝ ꯊꯣꯛꯄ ꯅꯣꯃ ꯂꯩꯕꯅꯦꯕ ꯊꯥꯖꯤꯟꯕ ꯌꯥꯗ꯭ꯔꯕꯒꯤ ꯑꯣꯒ ꯇꯧꯕꯗꯤ ꯊꯣꯛꯂꯛꯑꯒ ꯀꯦꯝꯄꯤꯡꯒꯤꯝꯇꯪ ꯇꯧꯁꯟꯁꯤꯗꯅ
ꯍꯣꯏꯅꯦ ꯅꯪ ꯊꯂꯛꯄ ꯇꯥꯏꯃꯤꯡꯗꯣ ꯑꯥꯒꯁꯅꯦ ꯍꯥꯏꯕ ꯅꯠꯇ꯭ꯔꯣ ꯑꯗꯨꯗꯤ ꯌꯥꯝ ꯇꯥꯏꯃꯤꯡ ꯆꯞ ꯆꯥꯕ ꯇꯥꯏꯃꯤꯅꯤ ꯀꯩꯅꯣ
ꯃꯥꯅꯦ ꯑꯗꯨꯒ ꯀꯩꯅꯣ ꯇꯧꯕꯗꯣ ꯀꯩꯒꯤ ꯒ꯭ꯌꯥꯁ ꯏꯁꯇꯣꯞ ꯑꯩꯈꯣꯏ ꯄꯨꯊꯣꯛ ꯄꯨꯁꯤꯟ ꯌꯥꯕꯗꯣ ꯑꯗꯨ ꯂꯩꯔꯛꯑꯅꯤꯕꯀꯣ ꯑꯗꯨꯗꯒꯤꯗꯤ ꯐꯝꯅꯕꯗꯨꯒ ꯂꯩꯔꯛꯑꯅꯤ ꯑꯩꯅ ꯍꯥꯏꯁꯤꯅ ꯑꯩꯈꯣꯏꯒꯤ ꯚꯗꯤꯑꯣ ꯈꯔ ꯈꯔ ꯅꯝꯃꯒ ꯑꯣꯏꯅ ꯊꯥꯒꯠꯄꯗꯣ
ꯌꯥꯏ
ꯑꯗꯨꯃꯥꯏꯅ ꯇꯧꯁꯤꯁꯤꯅꯦ ꯑꯌꯨꯛ ꯉꯟ ꯇꯥ ꯇꯥꯂ ꯃꯐꯝ ꯐꯖꯕꯗꯣ ꯀꯩꯅꯣꯒꯤꯗꯤ ꯆꯪ ꯀꯩꯅꯣꯒꯤꯗꯤ ꯆꯪꯕ ꯌꯥꯗ꯭ꯔꯦꯅꯦ ꯑꯗꯨꯒ ꯑꯃ ꯑꯩꯈꯣꯏꯒꯤ ꯁꯅꯥꯃꯍꯤ ꯀꯤꯌꯣꯝꯒꯤꯗꯣ
ꯆꯪꯕ ꯌꯥꯗ꯭ꯔꯦ ꯍꯥꯏꯁꯦ ꯃꯊꯛꯇ ꯀꯩꯅꯣ ꯇꯧꯕ ꯌꯥꯗ꯭ꯔꯦ ꯍꯥꯏꯔꯕ
ꯃꯊꯛꯄꯨꯗꯤ ꯆꯪꯕ ꯌꯥꯕ ꯑꯗꯨ ꯁꯅꯥꯃꯍꯤ ꯀꯤꯌꯣꯝ ꯃꯊꯛ ꯀꯥꯈꯠꯇꯕꯤꯗ ꯅꯥꯀꯟꯗ ꯆꯠꯂꯒ ꯑꯩꯈꯣꯏ ꯏꯁꯤꯡ ꯈꯣꯡ ꯃꯁꯥꯒ ꯆꯦꯟꯕꯗꯣ
ꯑ
ꯃꯃꯥꯡꯗ ꯆꯪꯉꯨꯏ ꯊꯤꯡꯉꯛꯑꯦꯕ ꯀꯩꯒꯤꯅꯣ ꯈꯪꯒꯦ ꯃꯣꯏ
ꯑꯣ ꯑꯗꯨꯅ ꯑꯗꯨꯗꯤ ꯌꯥꯗꯕ꯭ꯔꯥ ꯀꯩꯅꯣꯝ ꯇꯧꯕꯅꯦꯕꯀꯣ ꯍꯧꯖꯤꯛꯀꯤ ꯑꯩꯈꯣꯏꯅ ꯆꯠꯅꯤꯡꯉꯤꯁꯦ ꯃꯊꯛ ꯀꯥꯈꯠꯁꯦꯕꯀꯣ ꯁꯅꯥꯃꯍꯤ ꯀꯤꯌꯣꯝꯒꯤ ꯑꯥ ꯃꯊꯛ ꯀꯥꯈꯠꯁꯦ ꯑꯗꯨꯒ ꯑꯗꯨꯗ
ꯑꯩꯈꯣꯏꯒꯤ ꯂꯥꯏꯁꯪ ꯂꯩꯕꯗꯨ ꯍꯦꯟꯗꯣꯏꯔꯕ
ꯍꯦꯟꯗꯣꯏꯅꯦ ꯑꯗꯨꯗꯒꯤ ꯌꯥꯝ ꯍꯦꯟꯗꯣꯏꯅꯦ ꯑꯗꯣ ꯒꯥꯔꯤꯗꯤ ꯁꯅꯥꯃꯍꯤ ꯀꯤꯌꯣꯝꯗꯥꯏꯗ ꯈꯥꯝꯃꯝꯃꯦꯗꯅ
ꯎꯝ
ꯑꯗꯨꯒ ꯑꯗꯨꯏ ꯃꯊꯛ ꯀꯥꯈꯠꯂꯒ ꯈꯣꯡꯅ ꯀꯥꯈꯠꯈꯤꯗꯣꯏꯅꯦꯕ ꯑꯗꯨꯒ ꯄꯤꯛꯅꯤꯛ ꯃꯐꯝ ꯆꯞ ꯆꯥꯕ ꯑꯃꯥ ꯂꯩꯌꯦꯕ ꯑꯗꯨ ꯇꯧꯁꯤ
ꯃꯄꯣ ꯃꯁꯩ ꯈꯔ ꯂꯩꯁꯟꯕ ꯍꯧꯔꯅꯤꯕꯀꯣ ꯑꯩꯅ ꯈꯜꯂꯤꯁꯦ ꯑꯗꯨꯃꯥꯏꯅ ꯊꯣꯛꯂꯛꯑꯒ ꯑꯗꯨꯝ ꯍꯥꯏꯗꯤ ꯚꯤꯗꯤꯑꯣ ꯃꯇꯦꯛ ꯃꯇꯦꯛꯀ ꯅꯝꯃꯒ ꯊꯥꯒꯠꯄ ꯀꯥꯟꯗ ꯑꯗꯨꯝ ꯑꯩꯈꯣꯏ ꯍꯧꯖꯤꯛ ꯂꯩꯔꯤꯕ ꯑꯗꯨꯝ ꯁꯣꯁꯦꯜ ꯃꯦꯗꯤꯌꯥ ꯌꯨꯇ꯭ꯨꯕ ꯑꯗꯤ ꯐꯦꯁꯕꯨ ꯕꯨꯛ ꯏꯟꯁꯇꯥꯒ꯭ꯔꯥꯝꯗ ꯊꯥꯒꯠꯄ ꯌꯥꯏꯗꯅꯀꯣ
ꯌꯥꯏ ꯌꯥꯏ ꯌꯥꯝ
ꯑꯗꯨꯃꯥꯏꯅ ꯃꯇꯦꯛ ꯃꯇꯦꯛ ꯊꯥꯒꯠꯁꯤꯁꯤꯅ ꯑꯩꯅꯥ ꯍꯥꯏꯁꯤꯅ ꯁꯟꯗꯦꯒꯨꯝꯕ ꯅꯣꯡꯃꯥꯏꯖꯤꯡꯒꯨꯝꯕ ꯑꯌꯨꯛꯇ ꯍꯥꯏꯐꯦꯠ ꯆꯠꯂꯒꯀꯣ
ꯍꯣꯏ ꯑꯌꯨꯛ ꯉꯟꯇꯥꯒꯨꯝꯕ ꯆꯠꯂꯒ ꯀꯩꯅꯣꯒꯨꯝꯕ ꯁꯟꯔꯥꯏꯁꯀꯨꯝꯕ ꯌꯦꯡꯕꯀꯣ ꯑꯗꯨꯒꯨꯝꯕ ꯚꯗꯤꯑꯣ ꯃꯇꯦꯛ ꯃꯇꯦꯛ ꯌꯥꯏꯌꯦ ꯇꯧꯁꯟꯁꯦ ꯅꯪ ꯊꯣꯛꯂꯛꯑꯣ ꯑꯗꯨꯒ ꯍꯣꯏ ꯇꯥꯟꯅꯁꯦ ꯑꯗꯨꯏꯗꯤꯕ ꯑꯣꯏ ꯊꯣꯛꯑ ꯌꯥꯅꯤ
ꯀꯩꯅꯣꯗꯤ ꯑꯃ ꯑꯩꯈꯣꯏꯅ ꯃꯃꯥꯡꯗ ꯆꯠꯂꯨꯕ ꯀꯔꯤꯕ ꯀꯣꯐꯤ ꯀꯜꯆꯔꯒ ꯂꯩꯕ ꯆꯤꯡꯗꯨ ꯀꯩ ꯍꯥꯏꯕꯅꯣ ꯀꯥꯎꯕ꯭ꯔꯦ ꯖꯤꯔꯣ ꯄꯣꯏꯟ ꯂꯣ ꯃꯃꯥꯡꯗ ꯑꯩꯈꯣꯏꯅ ꯂꯩꯆꯤꯜ ꯌꯦꯡ ꯆꯠꯂꯒ ꯂꯩꯆꯤꯜ ꯂꯩꯔꯝꯗꯕꯗꯣ
ꯑꯣ ꯃꯤꯗꯣ ꯀꯩ ꯍꯥꯏꯕ ꯅꯣꯅꯦ ꯀꯥꯎꯔꯦꯅꯦ ꯑꯩꯁꯨ ꯐꯨꯅꯥꯜ ꯃꯔꯤꯡꯒꯤ ꯆꯤꯡꯗꯣ
ꯍꯣꯏ ꯍꯣꯏ ꯐꯨꯅꯥꯜ ꯃꯔꯤꯡꯒꯤ ꯁꯤꯡꯤꯡꯗꯣ
ꯑꯥ ꯑꯥ ꯑꯗꯨꯁꯨ ꯑꯗꯨꯝ ꯐꯖꯔꯤꯕꯅꯦ ꯍꯧꯖꯤꯛ
ꯏꯅꯝꯊꯥꯗ ꯆꯠꯄꯗꯤ ꯑꯗꯨꯒꯨꯝꯕꯗꯤ ꯍꯧꯖꯤꯛꯇꯤ ꯂꯩꯁꯤꯡꯤꯟꯒꯨꯝꯕꯗꯤ ꯄꯥꯔꯛ ꯂꯩꯗꯧ ꯃꯥꯟꯗꯦꯅꯦ ꯑꯗꯨꯒꯨꯝꯕꯗꯗꯤ
ꯂꯩꯇꯦ ꯂꯩꯇꯦ ꯏꯊꯝꯊꯥꯒꯨꯝꯕ ꯆꯠꯀꯗꯝꯅꯤ ꯌꯥꯝ ꯐꯖꯩ ꯌꯥꯝ ꯍꯦꯛ ꯌꯦꯡꯕꯗꯀꯣ
ꯑꯥ ꯅꯣꯏ ꯅꯦꯄꯥꯜ ꯆꯠꯀꯅꯤꯒ ꯍꯥꯏꯅ ꯍꯥꯏꯅꯗꯥꯅꯦ ꯃꯊꯪ ꯆꯍꯤꯔ ꯀꯃꯥꯏꯅ ꯇꯧꯕꯅꯣ
ꯑꫭ ꯑꯗꯨꯒꯤꯁꯨ ꯄ꯭ꯂꯥꯟ ꯂꯩꯕꯅꯤꯅꯦ ꯑꯩꯗꯤ ꯑꯗꯨꯒꯤ ꯃꯔꯨꯞꯀ ꯌꯥꯎꯈ꯭ꯔꯕꯅꯤꯅꯦ ꯆꯠꯅꯕꯅ ꯅꯪ ꯅꯪꯁꯨ ꯌꯥꯎꯁꯤ ꯀꯩꯅꯣ ꯑꯥ
ꯈꯨꯒꯔꯤ ꯂꯩꯕꯅꯤ ꯀꯣ ꯆꯠꯇꯨꯏꯁꯦ ꯑꯇꯩꯒꯤ ꯅꯠꯇꯦ ꯅꯦꯄꯥꯜꯒꯤ ꯈꯨꯒꯔꯤ ꯊꯥ ꯐꯩ ꯍꯥꯏꯌꯦꯕ ꯈꯨꯒꯔꯤꯗꯤ ꯑꯃꯨꯛ ꯃꯣꯏꯅ ꯀꯩꯅꯣ ꯁꯥꯔꯛꯄꯅꯤꯗꯅꯀꯣ
ꯎꯝ ꯃꯥꯅꯦ ꯃꯣꯏꯅ ꯁꯥꯔꯛꯄꯅꯦ
ꯑꯗꯥ ꯈꯨꯒꯔꯤ ꯑꯝꯇꯥ ꯂꯩꯒꯦꯅ ꯃꯃꯥꯡ ꯅꯦꯄꯥꯜ ꯅꯦꯄꯥꯜ ꯆꯠꯂꯨꯗꯣ ꯅꯦꯄꯥꯜꯒꯤ ꯄꯩꯁꯥꯒ ꯑꯩꯈꯣꯏ ꯄꯩꯁꯥꯒ ꯀꯅꯥꯅ ꯍꯦꯟꯅ ꯀꯩꯅꯣ ꯆꯥꯎꯔꯝꯒꯗꯧ ꯃꯥꯜꯂꯤ
ꯀꯔꯦꯟꯁꯤꯁꯦ ꯑꯩꯈꯣꯏꯅ ꯍꯦꯟꯅ ꯆꯥꯎꯕꯅꯤꯅꯦ
ꯆꯥꯎꯋꯦ ꯆꯥꯎꯋꯦ ꯑꯩꯈꯣꯏꯅ ꯍꯦꯟꯅꯥ ꯆꯥꯎꯋꯦ ꯑꯗꯣ ꯄꯣꯠ ꯆꯩ ꯀꯔꯦꯟꯁꯤ ꯆꯥꯎꯔꯒꯁꯨ ꯀꯣ ꯄꯣꯠ ꯆꯩ ꯃꯃꯜꯗꯣ ꯍꯥꯏꯐꯦꯠ ꯑꯗꯨꯝ ꯃꯥꯟꯅꯩꯑꯕ ꯑꯦꯛꯖꯥꯝꯄꯜ ꯑꯣꯏꯅ ꯍꯥꯏꯔꯕꯗ ꯑꯩꯈꯣꯏꯒꯤ ꯏꯁꯤꯡ ꯕꯣꯇꯜ ꯂꯨꯄꯥ ꯀꯨꯟ ꯄꯤꯕꯁꯦ ꯃꯣꯏ ꯑꯥꯗꯗꯤ ꯑꯃꯨꯛ ꯂꯨ ꯄꯥ ꯅꯤꯝꯐꯨ ꯄꯤꯌꯦꯕ ꯅꯤꯝꯐꯨ ꯄꯤꯕ ꯍꯥꯏꯁꯦ ꯑꯩꯈꯣꯏꯒꯤ ꯏꯟꯗꯤꯌꯥꯒꯤ ꯄꯩꯁꯥꯅ ꯆꯥꯎ ꯇꯥꯔꯒꯁꯨ ꯅꯤꯝ ꯐꯨ ꯍꯥꯏꯁꯦ ꯃꯣꯏ ꯄꯥꯊꯣꯛꯅꯕ ꯀꯥꯟꯗ ꯑꯗꯨꯝ ꯂꯨꯄꯥ ꯀꯨꯟꯒꯤ ꯃꯌꯥ ꯑꯗꯨꯝ ꯇꯥꯏꯌꯦꯕ ꯄꯣꯠ ꯆꯩ ꯃꯃꯜ ꯑꯗꯨꯝ ꯃꯥꯟꯅꯕꯗꫭ
ꯑꯗꯨꯝ ꯃꯥꯟꯅꯩꯗ ꯀꯥꯟꯅ ꯑꯗꯨ ꯀꯩꯁꯨ ꯀꯥꯏꯗꯦ ꯆꯥꯁꯤꯜꯂꯁꯦ ꯑꯩꯈꯣꯏꯗꯤ ꯑꯃꯨꯛ ꯑ ꯀꯩꯕ ꯃꯥꯎꯟ ꯑꯦꯕꯔꯦꯁꯀꯤ ꯕꯦꯁ ꯒꯦꯝꯗꯣ ꯑꯅꯣ ꯄ꯭ꯔꯃꯥ ꯕꯦꯁ ꯀꯦꯝꯗꯣ ꯑꯗꯨ ꯑꯗꯨ ꯌꯧꯅꯕ ꯆꯠꯁꯦꯅꯗꯤ ꯍꯥꯏꯅꯕꯅꯦ ꯑꯗꯨ ꯉꯝꯗꯣꯏꯔ ꯉꯝꯃꯣꯏꯗꯣꯏꯔꯗꯤ ꯈꯪꯗꯦꯀꯣ
ꯃꯥꯎꯟ ꯑꯦꯕꯔꯦꯁ ꯀꯥꯗꯣꯏꯅꯤꯅꯦ ꯗꯤꯍꯦ ꯃꯇꯥꯁꯤꯡꯗꯨꯒ
ꯕꯦꯁ ꯀꯦꯝ ꯐꯥꯎꯇꯪꯅꯦꯍꯦ ꯅꯪꯁꯨ ꯑꯥ ꯑꯊꯥꯛ ꯌꯧꯗꯧ ꯅꯠꯇꯦ ꯀꯩꯅꯣ
ꯆꯠꯄ ꯌꯥꯕꯁꯦ ꯗꯥꯔꯖꯤꯂꯤꯡꯁꯨ ꯑꯗꯨꯝ ꯅꯨꯡꯉꯥꯏꯅꯤ ꯆꯠꯄꯁꯦ ꯑꯗꯨꯒ ꯑꯩꯈꯣꯏꯒꯤ ꯏꯟꯗꯤꯌꯥꯒꯤ ꯑꯣꯏꯅ ꯈ꯭ꯋꯥꯏꯗꯒꯤ ꯑꯋꯥꯡꯕ ꯍꯥꯏꯗꯤ ꯔꯦꯜꯋꯦ ꯏꯁꯇꯦꯁꯟꯁꯦ ꯀꯩ ꯂꯝꯗ ꯃꯥꯜꯂꯤ
ꯑꯋꯥꯡꯕꯁꯦ
ꯈ꯭ꯋꯥꯏꯗꯒꯤ ꯋꯥꯡꯅ ꯂꯩꯕ ꯔꯦꯜꯋꯦ ꯏꯁꯇꯦꯁꯟꯁꯦ
ꯑꯩꯈꯣꯏ ꯃꯅꯤꯄꯨꯔ ꯇꯃꯦꯡꯂꯣꯡ ꯅꯠꯇ꯭ꯔꯣ
ꯅꯠꯇꯦ
ꯇꯃꯦꯡꯂꯣꯡꯒꯤꯗꯁꯨ ꯑꯋꯥꯡꯕ ꯑꯃ ꯑꯋꯥꯡꯕ ꯑꯃ ꯁꯥꯕꯅꯤꯅꯦ
ꯑꯩꯈꯣꯏꯒꯤ ꯆꯤꯡꯗ ꯆꯦꯟꯕꯁꯦ ꯈ꯭ꯋꯥꯏꯗꯒꯤ ꯍꯥꯏꯌꯦꯁ ꯔꯦꯜꯋꯦ ꯏꯁꯇꯦꯁꯟꯁꯦ ꯈ꯭ꯋꯥꯏꯗꯒꯤ ꯑꯋꯥꯡꯕꯁꯦ ꯀꯩꯅꯣ ꯑꯣꯏꯌꯦꯕ ꯑꯩꯈꯣꯏ ꯅꯦꯒꯨꯝꯖꯦ
ꯗꯥꯔꯖꯤꯂꯤꯡ ꯂꯣꯝ ꯑꯣꯏꯗꯣꯏꯅꯦꯕ
ꯗꯨꯔꯣꯝꯗ ꯑꯣꯏꯌꯦ ꯃꯣꯏꯒꯤ ꯃꯨꯏ ꯖꯤꯌꯝꯒ ꯌꯥꯝ ꯊꯝꯕꯅꯦꯕ ꯊꯥꯏꯅꯗꯒꯤ ꯔꯦꯜꯋꯦ ꯏꯁꯇꯦꯁꯟ ꯍꯧꯗꯣꯔꯛꯄꯒꯤ ꯃꯄꯣꯠ ꯃꯆꯩ ꯃꯌꯥꯝ ꯊꯝꯃꯒ ꯃꯐꯝꯁꯨ ꯐꯖꯕꯅꯦ ꯎꯒ ꯌꯥꯝ ꯋꯥꯡ ꯋꯥꯡꯅ ꯍꯧꯔꯒ
ꯑꯣ ꯆꯠꯄ ꯌꯥꯏꯅꯦ ꯑꯗꯨꯁꯨꯀꯣ
ꯑꯩꯗꯤ ꯍꯥꯏꯒꯨꯝꯅ ꯑꯩꯈꯣꯏꯗꯤ ꯇꯋꯥꯡꯗ ꯆꯠꯅꯤꯡꯉ
ꯍꯦ ꯑꯃꯨꯛ ꯆꯠꯁꯤꯟꯁꯤꯔꯣ ꯑꯗꯨꯝ ꯅꯨꯡꯗꯤ ꯅꯨꯡꯉꯥꯏꯀꯣ ꯅꯨꯡꯉꯥꯏꯔꯕꯗꯨꯗ ꯈꯪꯗꯦ ꯐꯥꯔꯁ ꯖꯔꯅꯤ ꯑꯣꯏꯕꯩꯏꯔꯥ ꯀꯩꯅꯣ
ꯍꯥꯏꯗꯤ ꯀꯩꯅꯣ ꯍꯣꯏꯅ ꯆꯠꯂꯤꯗꯨꯒ ꯃꯥꯟꯅꯗꯦꯕ ꯑꯩꯈꯣꯏꯅ ꯆꯠꯂꯤꯗꯨ ꯍꯥꯏꯗꯤ ꯃꯣꯏꯅ ꯆꯠꯂꯤꯁꯤ ꯃꯐꯝ ꯐꯖꯕ ꯃꯌꯥꯝ ꯂꯥꯛꯑ ꯂꯩꯇ꯭ꯔꯣ
ꯂꯩꯌꯦ ꯃꯐꯝ ꯐꯖꯕꯩ ꯋꯥ ꯅꯠꯇꯦ ꯚꯥꯏ ꯑꯩꯈꯣꯏꯁꯨ ꯐꯪꯉꯛꯀꯅꯤꯕ ꯆꯠꯐꯝꯗꯣ ꯑꯗꯣ ꯅꯨꯃꯤꯠꯇꯣ ꯑꯩꯈꯣꯏꯅ ꯆꯠꯈꯤꯕ ꯐꯤꯕꯝꯗꯣ ꯑꯗꯨꯗꯅꯦꯕ ꯁꯣꯏꯔꯤꯁꯦ
ꯃꯥꯅꯤ ꯃꯥꯅꯤ ꯑꯗꯨꯗꯒꯤꯗꯤ ꯑꯩꯈꯣꯏꯅ ꯇꯣꯉꯥꯟꯅ ꯑꯃꯨꯛ ꯀꯔꯤ ꯋꯥꯏꯔꯒ ꯇꯣꯉꯥꯟ ꯆꯠꯆꯕ ꯑꯣꯏꯔꯗꯤ ꯑꯃꯨꯛ ꯐꯕ
ꯍ‌ꯣꯏ ꯀꯗꯥꯏꯗꯒꯦ ꯑꯗꯨꯒꯤꯗꯗꯤ ꯑꯩꯈꯣꯏꯁꯦ ꯅꯨꯡ ꯅꯨꯡꯉꯥꯏꯔꯒ ꯇꯥꯜꯂꯛꯑꯦ ꯑꯗꯨꯅ ꯇꯋꯥꯡꯅ ꯑꯋꯥꯡꯅ ꯅꯣꯏ ꯁꯤꯗ ꯀꯨꯏꯅ ꯂꯩꯔꯅꯨꯅ ꯇꯥꯜꯂꯛꯄꯣꯏꯅꯦꯕ ꯍ‌ꯦꯛꯇ
ꯑꯗꯩ ꯆꯠꯂꯤꯗꯨꯁꯨ ꯃꯐꯝ ꯈꯔ ꯈꯛꯇꯪ ꯈꯥꯏꯗꯣꯛꯑꯦꯗꯅ
ꯍꯣꯏꯣ ꯃꯐꯝ ꯈꯔ ꯈꯛꯇꯪ ꯈꯥꯏꯗ‌ꯣꯛꯑ‌ꯦ
ꯑꯗꯨꯅꯅꯤꯅ ꯑꯇꯣꯞꯄ ꯍꯥꯏꯗꯣꯛꯄ ꯌꯥꯗꯕ꯭ꯔꯅꯤꯅ ꯎꯄꯥꯏ ꯂꯩꯇꯦ
ꯎꯝ ꯃꯊꯪꯒ ꯆꯠꯂꯗꯤ ꯑꯩꯈꯣꯏ ꯒꯥꯔꯤꯒꯨꯝꯕ ꯑꯃ ꯋꯥꯏꯔꯦꯗꯅꯀꯣ ꯑꯗꯨꯒ ꯀꯣꯏꯊ ꯊꯧꯒꯗꯕꯅꯦ ꯑꯩꯈꯣꯏꯅ ꯊꯧꯅꯤꯡꯕ ꯖꯒꯥꯗ
ꯈ꯭ꯋꯥꯏ ꯅꯨꯡꯉꯥꯏꯗꯣꯏꯁꯦ ꯑꯩꯈꯣꯏꯒꯤ ꯏꯁꯥꯒꯤ ꯒꯥꯔꯤ ꯃꯆꯥꯁꯤ ꯄꯨꯔꯛꯑꯒ ꯑꯣꯏꯅ ꯂꯝ ꯀꯣꯏ ꯆꯠꯄꯁꯦ ꯏꯤꯔꯥꯡ ꯂꯩꯇ꯭ꯔꯒꯗꯤ ꯑꯗꯨ ꯌꯥꯔꯤ ꯄꯣꯠꯅꯦ ꯍꯥꯏ
ꯑꯩꯈꯣꯏ ꯃꯇꯝ ꯑꯁꯦꯡꯕꯗꯤ ꯁꯤ ꯑꯩꯈꯣꯏ ꯃꯇꯝꯅꯤꯅꯦꯕ ꯑꯩꯈꯣꯏꯒꯤ ꯀꯣꯏꯕ ꯂꯥꯡꯕ ꯆꯠꯄ ꯃꯇꯝꯅꯦꯕ ꯍꯧꯖꯤꯛ ꯏꯔꯥꯡ ꯇꯧꯁꯟꯗꯅ ꯃꯁꯤꯗꯩꯁꯤꯗ
ꯃꯃꯥꯡ ꯑꯩꯈꯣꯏꯅ ꯆꯠ ꯆꯄꯜꯗꯨꯗꯁꯨ ꯀꯩꯅꯣ ꯇꯧꯗ꯭ꯔꯣ ꯃꯁꯥ ꯃꯁꯥꯒꯤ ꯒꯥꯔꯤꯒ ꯂꯥꯛꯑꯀꯥꯟꯗ ꯃꯌꯥꯝ ꯊꯦꯡꯅꯩꯗꯨꯗꯤ
ꯎꯝ ꯑꯗꯨꯅꯤ
ꯑꯗꯨꯃꯥꯏꯅ ꯇꯧꯒꯗꯧꯅꯤ ꯂꯝ ꯀꯣꯏ ꯆꯠꯄꯁꯦ ꯑꯩꯈꯣꯏꯒꯤ ꯄꯨꯔꯥ ꯍꯣꯏ ꯏꯔꯥꯡ ꯂꯩꯗꯨꯅꯅꯤꯗ ꯃꯔꯨꯏ ꯑꯣꯏꯅ ꯑꯩꯈꯣꯏ ꯆꯠꯄ ꯌꯥꯗꯕꯒꯤ
ꯃꯥꯅꯦ ꯃꯥꯅꯦ ꯏꯔꯥꯡ ꯂꯩꯕꯩꯅꯤ ꯑꯁ ꯅꯣꯡꯃ ꯕꯁꯇ ꯇꯧꯕꯗꯣ ꯑꯩꯈꯣꯏꯅ ꯂꯥꯛꯄ ꯖꯔꯅꯤꯗ ꯑꯍꯤꯡꯑꯃ ꯇꯨꯝꯗꯕꯗ‌ꯣ
ꯇꯨꯝꯃꯁꯨꯨ ꯀꯗꯥꯏ ꯇꯨꯝꯗ꯭ꯔꯁꯨꯨ ꯀꯗꯥꯏ ꯑꯁ ꯑꯗꯨꯒꯤ ꯍꯧꯖꯤꯤ ꯋꯥ ꯀꯗꯣ ꯑꯗꯨꯝ ꯀꯥꯟꯗꯁꯨ ꯏꯔꯥꯡ ꯌꯥꯝ ꯀꯜꯂꯤ ꯃꯇꯝ ꯑꯣꯏꯕꯩꯅꯦꯕ ꯑꯗꯣ ꯍꯧꯖꯤꯛ ꯃꯇꯝ ꯑꯣꯏꯔꯗꯤ ꯑꯃꯨꯛ ꯀꯩꯁꯨ ꯊꯣꯏꯗꯣꯛꯄ ꯈꯜꯂꯔꯣꯏꯕ
ꯈꯜꯂꯔ‌ꯣꯏ ꯈꯜꯂꯔ‌ꯣꯏ ꯃꯁꯛꯁꯤꯡꯗꯨ ꯎꯝ ꯀꯗꯥꯏꯗꯒꯤ ꯄꯨꯔꯥ ꯍꯥꯏꯖꯅꯤꯀꯣ ꯑꯗꯨꯒꯤ ꯅꯨꯃꯤꯠꯇꯨꯗꯤ ꯑꯍꯤꯡꯒ ꯇꯨꯝꯕꯝ ꯈꯪꯗꯕꯤꯅꯤ
ꯑꯩꯈꯣꯏꯒꯤ ꯕ꯭ꯔꯁ ꯃꯇꯦꯛꯀ ꯊꯨꯗꯤꯦꯛꯑꯒ ꯄꯥꯏꯔ ꯂꯩꯕ
ꯑꯗꯨꯅꯦ ꯄꯥꯏ ꯂꯩꯇꯕꯗꯣ ꯈ‌ꯣꯏꯗꯤ
ꯇꯥꯋꯥꯡ ꯆꯠꯄꯒꯤ ꯖꯔꯅꯤꯖꯤꯖꯨ ꯄꯨꯔꯥ ꯂꯥꯏꯐꯀꯤ ꯑꯣꯏꯅ ꯂꯦꯁꯟꯑꯝꯅꯤꯅꯦ ꯃꯊꯪ ꯆꯠꯊꯣꯛꯄ ꯃꯊꯪ ꯆꯠꯊꯣꯛꯄ ꯀꯥꯟꯗ ꯑꯩꯈꯣꯏꯗ ꯑꯗꯨꯝ ꯏꯁꯥꯗ ꯑꯦꯛꯁꯄꯤꯔꯤꯌꯦꯟꯁ ꯐꯥꯅ ꯂꯩꯅꯤꯕ
ꯂꯩꯔꯗꯝꯅꯤ ꯍꯥꯏꯐꯦꯠ ꯑꯗꯨꯃ ꯆꯠꯂꯣ ꯍꯥꯏꯕ ꯀꯥꯟꯗ ꯑꯗꯨꯝ ꯉꯝꯃꯗꯕꯅꯦꯕ ꯑꯩꯈꯣꯏ ꯍꯥꯏꯐꯦꯠ ꯄꯣꯠꯇ ꯆꯠꯊꯣꯛꯎꯔꯕꯅꯤꯅꯀꯣ
ꯍꯣꯏ
ꯆꯠꯀꯗꯧꯅꯤ ꯂꯝꯖꯤꯗꯤ ꯑꯗꯨꯝ ꯀꯣꯏꯒꯗꯧꯅꯤ ꯌꯥꯔꯤꯉꯩꯗꯤ ꯃꯇꯝ ꯍꯥꯏꯗꯤ ꯑꯩꯈꯣꯏ ꯍꯧꯖꯤꯛ ꯆꯍꯤ ꯅꯍꯥ ꯑꯣꯏ ꯑꯍꯟ ꯑꯣꯏꯁꯜꯂꯔꯤ ꯆꯠꯄ ꯀꯩꯁꯨ ꯉꯝꯄꯣꯟꯇꯦꯕ ꯍꯥꯏꯖꯕꯒꯤ ꯋꯥꯅꯦꯕ
ꯑꯍꯟ ꯑꯣꯏꯕꯕꯨ ꯑꯩꯈꯣꯏ ꯂꯩꯗꯅ ꯑꯩꯈꯣꯏ ꯍꯧꯖꯤꯛ ꯅꯨꯄꯤ ꯑꯉꯥꯡ ꯊꯤꯗ꯭ꯔꯤꯕꯒꯤ ꯐꯕꯅꯦ ꯆꯠꯄ ꯌꯥꯗꯣꯏꯅꯦ ꯅꯨꯄꯤ ꯉꯥꯡ ꯍꯦꯛ ꯊꯤꯔꯛꯄ ꯀꯥꯟꯗꯗꯤ ꯑꯗꯨꯝ ꯈꯤꯇꯪ ꯑꯩꯈꯣꯏꯗ ꯆꯠꯄ ꯌꯥꯔꯣꯏ ꯍꯥꯏꯕꯩ ꯋꯥ ꯅꯠꯇꯕ ꯈꯤꯇꯪ ꯑꯩꯈꯣꯏꯗ ꯈꯨꯔꯧ ꯑꯃꯗꯤ ꯊꯥꯡꯉꯛꯀꯗꯣꯏꯅꯦꯕ ꯅꯠꯇ꯭ꯔꯥ ꯍꯥꯏꯗꯤ ꯑꯩꯈꯣꯏꯅ ꯌꯥꯝ ꯆꯥꯅꯤꯡꯉꯒꯁꯨ ꯆꯠꯊꯣꯛꯄꯗꯣ ꯉꯝꯃꯣꯏꯗꯣꯏꯅꯦꯕ
ꯌꯨꯝꯒꯤ ꯊꯕꯛ ꯍꯥꯏꯔꯅ ꯇꯣꯉꯥꯟꯅ ꯑꯃ ꯂꯥꯛꯇꯧꯔꯕꯅꯦꯕ
ꯂꯀꯗꯣ ꯑꯍꯣꯏ ꯑꯗꯨꯅꯦ ꯑꯗꯨꯅ ꯑꯗꯨꯅꯤꯗ
ꯑꯣ ꯐꯔꯦ ꯐꯔꯦ ꯑꯗꯨꯗꯤ ꯎꯝ ꯑꯩꯖꯨ ꯊꯝꯅꯕ ꯇꯧꯔꯒꯦ
ꯎꯝ ꯊꯝꯃꯣ ꯊꯝꯃꯣ
ꯊꯝꯃꯦ ꯊꯝꯃꯦ